ꯑꯥꯎ ꯍꯜꯂꯣ
ꯀꯩꯁꯤꯗ
ꯍꯥ ꯍꯧꯖꯤꯛꯅꯦ ꯂꯣꯏꯔꯅꯤ ꯌꯦꯡꯉ ꯇꯥꯔꯦ ꯀꯔꯤ ꯃꯍꯉꯥ ꯑꯣꯏ ꯍꯥꯏꯕ꯭ꯔꯣ ꯃ ꯏꯁ ꯈꯗꯤ ꯐꯣꯟ ꯇꯧꯂ꯭ꯔꯕꯣ
ꯀꯅꯥꯝ ꯃꯌꯦꯛꯁꯅꯣ
ꯑꯩꯈꯣꯏ ꯂꯥꯏ ꯃꯛꯁꯇꯣ
ꯑꯩꯁ ꯅꯍꯥꯟ ꯉꯔꯥꯡ ꯅꯨꯡꯗꯥꯡ ꯉ ꯉꯔꯥꯡ ꯅꯠꯇꯦ ꯅꯍꯥꯟ ꯅꯨꯡꯗꯥꯡꯗꯣ ꯂꯥꯛꯑꯒ ꯄꯨꯡ ꯑꯃ ꯇꯥꯔꯦ ꯌꯨꯝ ꯌꯧꯕꯗꯣ
ꯅꯪ ꯅꯪꯣ ꯀꯥꯏ ꯆ ꯀꯥꯏ ꯆꯄ
ꯑꯁ ꯑꯗꯨꯝ ꯈꯔ ꯅꯨꯡꯉꯥꯏꯊꯣꯛꯎꯕꯅꯤꯗ ꯑꯗꯨ ꯄꯨꯡ ꯑꯃ ꯇꯥꯣꯅꯣ ꯄꯣꯖꯦꯛꯗ ꯆꯦ ꯍꯕ
ꯎꯝ ꯀꯩꯒꯤ
ꯅꯨꯄꯤꯌꯅꯒꯅꯤ ꯆꯠꯁꯦ ꯍꯥꯏꯕ
ꯀꯅꯥꯅꯅꯤ ꯃꯥ ꯇꯪꯈꯨꯜ ꯅꯨꯄꯤꯗ ꯀꯣꯏꯕꯅꯤꯅꯤ
ꯑꯁ ꯑꯗꯨꯁꯨ ꯎ ꯆꯂꯦ
ꯀꯩꯅ ꯑꯗꯨ ꯃꯦꯔꯤ ꯅꯥꯗꯣ ꯑꯦ ꯑꯥꯔ ꯇꯤ ꯅꯥꯗꯣ ꯄ꯭ꯔꯣꯖꯦꯛ ꯀꯅ ꯀꯅꯥ ꯑꯃꯀ
ꯃꯁꯔꯕꯕꯥ ꯀꯗꯣ
ꯑꯣ ꯑꯣ ꯑꯣ ꯑꯦꯁ ꯃꯥꯏꯆꯦ ꯃꯦꯃꯣꯔꯤꯁ ꯕ꯭ꯔꯤꯡ ꯕꯦꯛ ꯍꯥꯏꯗꯣꯏꯔꯣꯅꯦꯕ
ꯍꯣꯏ ꯅꯪ ꯆꯠꯅꯤꯡꯗꯅꯤ ꯒꯥꯔꯤ ꯄꯤꯣ ꯑꯩ ꯆꯠꯀꯦ ꯍꯥꯏꯕ ꯑ ꯁꯤ ꯌꯥꯔ ꯃꯊꯟꯇ ꯈꯣꯡꯅ ꯆꯠ ꯀꯅ
ꯑꯦꯐ ꯒꯩꯅꯦꯟꯗ ꯕꯤꯁꯅꯨ ꯄꯨꯔꯔ
ꯈꯪꯗꯦ ꯑꯩꯈꯣꯏ ꯌꯨꯝꯗꯒꯤ
ꯍ ꯆꯈ꯭ꯔꯦ ꯁꯥꯎꯅꯔꯒ
ꯄꯤꯌꯨ ꯍꯥꯏ ꯌꯥꯝ ꯄꯤꯗꯕ ꯑꯗꯨ ꯏ ꯀꯅꯥꯅ ꯊꯦꯡꯉ ꯄꯨꯡ ꯑꯃꯗ ꯈꯜꯂꯣ ꯅꯪꯁꯦ
ꯑꯗꯨ ꯃꯥ ꯁꯥꯎꯔ ꯆꯠ ꯆꯠꯄ꯭ꯔꯅꯤꯅ
ꯍꯣꯏ ꯅꯨꯡꯉꯥꯏꯇ꯭ꯔꯦꯀꯣ ꯄꯤꯗꯕꯒꯤ ꯑꯩ ꯐꯤꯔꯣꯍꯥꯖꯛ ꯀ ꯐꯨꯔꯁꯨ ꯒꯁꯨ
ꯑ
ꯌꯥꯔꯥꯡ ꯏꯚꯅꯤꯡꯗ ꯀꯜ ꯇꯔꯣꯃꯦ ꯑꯩꯅ ꯄꯥꯏꯈꯠꯄꯤꯗꯕ ꯄꯥꯏꯈꯠꯄꯤꯔꯤꯦ ꯄꯥꯏꯈꯠꯇꯦꯕ
ꯏꯅꯥꯅꯤ
ꯑꯣ ꯀꯩꯅ
ꯀꯩꯅꯣ ꯈꯣꯏ ꯆꯠꯇꯕ ꯃꯥꯜꯂ ꯃꯥꯖꯤ ꯀꯆꯨꯝ ꯈꯣꯏꯗ ꯑꯃꯨꯛ ꯆꯠꯇ꯭ꯔꯕ ꯃꯥꯜꯂꯅꯦ
ꯑꯗꯨꯁꯨ ꯆꯠꯂꯦꯗ
ꯑ ꯁꯤꯗꯒꯤ ꯆꯣꯡꯈꯣꯏꯔꯦꯅꯁꯨ ꯍꯧꯖꯤꯛꯇꯤ ꯂꯩ ꯌꯥꯔꯝꯃꯔꯣꯏ ꯑꯩ ꯏꯁꯅ ꯀꯆꯥ ꯑꯗꯨꯒꯗ
ꯁꯥꯕꯅꯤꯃꯣꯁ
ꯁꯗꯝꯒꯤꯔꯨꯝꯝ ꯆ ꯃꯅ ꯍꯥꯏ
ꯎꯝ
ꯉꯔꯥꯅꯗꯣ ꯅꯍꯥꯟꯗ ꯐꯣꯟ ꯅꯠꯇꯦ ꯃꯦꯁꯦꯖ ꯊꯥꯔꯒ ꯂꯥꯛꯑꯣ ꯍꯣꯏ ꯃꯗꯤ ꯕꯣ ꯍꯤꯔꯥ ꯕꯣꯜ ꯁꯅꯥ ꯂꯩꯔꯛ ꯅꯕꯨ ꯀꯗꯣ ꯃꯤ ꯃꯥꯁꯇꯣ ꯕꯣ ꯁ ꯅꯥ ꯉ ꯂꯩ ꯍꯥꯏꯕꯅꯦꯕ ꯃꯟꯗꯦ ꯗ ꯍꯥꯥ
ꯈꯡꯗꯦ
ꯑꯗꯨꯒꯤ ꯑꯣꯏꯔꯝꯅꯤ ꯈꯄꯨ ꯑꯉꯥꯡꯁꯤꯡꯒ ꯁꯅꯥꯉꯥꯏ ꯍꯥꯏꯕꯅꯤ ꯇꯐꯇ ꯑꯗꯨꯗꯒꯤ ꯁꯨ ꯑꯣꯏꯔꯝꯕ ꯌꯥꯏ ꯍꯩ ꯍꯥ ꯋꯥꯔꯍ ꯋꯥꯔꯤꯔꯍ ꯇꯥꯏꯕꯨꯡꯉꯣ ꯋꯥꯔꯦ ꯇꯥꯕꯔꯣ
ꯒꯦꯗ ꯇꯥꯏ ꯍꯥꯏꯌꯦ
ꯑꯩꯁꯨ ꯁꯤ ꯂꯣꯏ ꯇꯨꯝꯗꯣꯏꯅꯤ ꯉꯝꯗ꯭ꯔꯦ ꯁꯤꯗꯤ ꯄꯨꯔꯥ ꯍꯦꯔꯣ ꯑꯃꯒꯥ ꯀꯣꯠꯇꯣꯗꯤ ꯐꯥꯕꯀꯣ ꯑ ꯅꯠꯇ꯭ꯔꯣ
ꯀꯩꯅꯣ
ꯑꯥ
ꯀꯥꯏꯩꯅꯣ
ꯀꯩ ꯅꯥꯇꯦꯗ ꯏꯁ ꯅꯍꯥꯟꯗꯣ ꯑꯣꯏꯊꯣꯛ ꯅꯡ ꯂꯣꯏꯔꯦ ꯀꯃꯦꯟꯒꯤ ꯈꯨꯄꯤꯗꯨꯗꯤ
ꯊꯦꯝꯕꯗ ꯋꯥꯏ ꯍꯥꯏꯁꯤꯅꯤ
ꯌꯔꯦꯗꯥ
ꯑ
ꯌꯔꯦꯗ ꯑꯗꯨꯒꯨꯃꯕꯗꯣ
ꯏꯁ ꯐꯀꯤꯔ ꯇꯕꯗ ꯃꯤ ꯑꯉꯥꯡ ꯅꯤꯅꯦ ꯂꯥꯁ ꯇ꯭ꯋꯌꯦꯜꯐ ꯀꯥꯔꯤꯕꯅꯤꯅꯦ ꯍꯥ ꯍꯥ ꯄꯤ ꯖꯤꯗ
ꯑꯁ ꯑꯩ ꯄꯨ ꯈꯔꯒꯦ
ꯇꯦ ꯗꯥꯏ ꯁꯤ ꯄꯥꯕꯇꯁꯨ ꯁꯥꯏꯟ ꯅꯩꯌꯦ
ꯁꯥꯏꯡ ꯀ ꯍꯥꯏꯒꯥꯎꯅꯤꯅ
ꯍꯪꯅꯤ ꯑꯩ ꯂꯥꯛꯄ ꯉꯥ ꯂꯩꯌꯦ
ꯅꯩꯊꯦꯛꯄꯤꯗꯣ ꯍꯥ
ꯅꯤꯡꯊꯦꯛꯄꯤꯒ ꯇꯧꯔꯒꯦ ꯂꯥꯛꯄꯗ
ꯑꯩ ꯍꯥꯟ ꯇꯧꯔꯝꯕꯒꯤꯅꯤ
ꯁꯦ ꯍꯍ ꯁꯤꯅꯤꯕꯣ
ꯍꯝ ꯍꯝ ꯍꯝ ꯍꯝ ꯍꯝ ꯁꯤꯔꯣꯏꯗ
ꯌꯥꯕꯤꯔꯣꯏꯅꯦ ꯌꯥꯅꯤ ꯇꯧꯖꯧꯅꯦ
ꯌꯥꯔꯦ ꯌꯥꯔꯦ ꯇꯎꯟ ꯇꯧꯟ
ꯇꯧ ꯇꯧꯖꯧꯅꯦ ꯅꯪ ꯅꯪꯅꯪ ꯅꯪꯒꯤ ꯅꯪꯒꯤ ꯍꯨ ꯅꯪꯒꯤ ꯏꯁꯄ꯭ꯔꯦꯗꯣ ꯀꯥꯝꯖꯤꯜꯂꯣ ꯆꯪꯕꯤꯔꯣꯏ
ꯑꯦ ꯀꯥꯎꯅꯣ ꯅꯪꯅ ꯑꯃꯨꯛ ꯄꯥꯏꯔꯝꯗꯅꯒꯨ ꯎꯝ
ꯄꯥꯏꯗꯦ ꯄꯥꯏꯗꯦ ꯑꯗꯨꯒꯨꯝꯕ ꯈꯣꯠꯄ ꯄꯥꯏ ꯕꯥꯥꯏꯗꯦ ꯑꯩꯒꯤ ꯅꯤꯕꯅꯦ ꯑꯩꯒꯤ ꯅꯤꯕꯅꯦ ꯁꯨꯄꯤ ꯄꯤꯗꯕ ꯑꯩꯅ
ꯅꯪꯗꯤ ꯀꯦꯗꯤ ꯕꯣꯝ ꯄꯣꯈꯥꯏꯔꯅꯤꯅ
ꯄꯦꯗꯤ ꯂꯣꯡꯉꯦ ꯂꯣꯏꯅ ꯑꯍ ꯑꯁ ꯌꯥꯗꯦꯟꯍꯦ ꯅꯪ ꯇꯧꯒꯦ ꯍꯥꯏꯗꯤ ꯀꯩꯅꯣꯗ ꯇꯧ ꯌꯥꯏ ꯏꯟꯖꯤꯔꯤ ꯑꯉꯥꯡꯗꯣ
ꯄꯤꯔꯣꯅꯦ
ꯅꯍꯥꯟ ꯅꯣꯏ ꯀꯩꯅꯣ ꯕꯤꯁꯅꯨꯄꯨꯔ ꯀꯨꯝꯃ ꯅꯨꯃꯤꯠꯇꯨ ꯅꯨꯡꯗꯥꯡꯗ ꯅ ꯈꯣꯏ
ꯑꯈꯣꯏ ꯑꯩ ꯕꯤꯁꯅꯨꯄꯨꯔ ꯕꯤꯁꯅꯨꯄꯨꯔ ꯅꯨꯡꯗꯥꯡꯅ ꯀꯨꯝꯃꯕ
ꯑꯁ ꯗꯦꯠ ꯐꯣꯔꯗꯣ ꯑꯦꯛꯖꯥꯝ ꯂꯣꯏꯑꯒꯤ ꯀꯩꯅꯣꯗꯣ ꯕꯤꯇꯝꯅꯦ ꯑꯩꯅꯦ ꯒꯤꯂꯤꯁꯤꯡ ꯈꯣꯏꯗ ꯑꯍꯨꯝ ꯂꯩꯍꯧꯏꯅ ꯅ ꯑꯩꯆꯠ ꯈꯔ ꯃꯠ ꯇꯨꯡꯅ ꯒꯦꯝ ꯂꯩꯔꯅꯦ ꯊꯧꯒꯥꯏ ꯂꯥꯏꯔꯗꯤ ꯕꯩ
ꯑꯗꯨꯒ ꯅꯕ ꯄꯨꯡ ꯕꯣꯔꯣ ꯗꯔꯦ ꯈꯧꯂꯛꯏ ꯑꯦꯁꯤ ꯂꯤꯆꯤ ꯄꯥꯏꯔꯒꯒꯣ
ꯎꯝ
ꯍꯦꯍꯦ ꯈꯔ ꯑꯝ ꯃꯝꯕ ꯃꯝꯗꯕ ꯈꯥ ꯅꯩꯔꯤ ꯈꯕ ꯑꯗꯨꯑꯨꯝꯕ ꯗꯣ ꯆꯥꯗꯤ ꯇꯧꯕꯤꯗꯦꯌꯦ
ꯌꯥꯔꯦ ꯍꯣꯔꯦꯟ ꯀꯣꯜꯗ ꯉꯥꯡꯅꯔꯁꯍꯦ ꯑꯗꯨꯒꯤꯗꯣ
ꯑꯦ ꯍꯦ ꯍꯦ ꯍꯦ ꯍꯦꯍꯦ ꯍꯦꯍꯦ
ꯔꯦꯀꯣꯔꯗꯤꯡꯊ ꯍꯣ ꯃꯤꯁ
ꯑꯁ ꯑꯗꯨ ꯅꯣꯏ ꯅꯨꯃꯤꯠꯇꯨ ꯅꯣꯏ ꯀꯩ ꯀꯩ ꯇꯧꯏ ꯍꯥꯏꯕ꯭ꯔꯕ ꯑꯩꯈꯣꯏ ꯀꯣꯝ ꯀꯟ ꯀꯥꯕ ꯂꯩ ꯃꯇꯝꯗ
ꯀꯩꯁꯨ ꯇꯧꯗꯦꯅ ꯂꯥꯛꯑꯒ ꯆꯥꯛ
ꯈꯠꯅꯩꯌꯦ ꯈꯣꯠꯂꯦ ꯍꯥꯏꯅꯅꯦ
ꯀꯅꯥꯅ ꯍꯥꯏꯔꯅꯦ
ꯒ꯭ꯂꯦꯅꯃꯅꯤ ꯈꯠꯅꯩ ꯍꯥꯏꯁꯤꯗꯤ ꯁꯤ ꯈꯪꯗꯦ ꯇꯥꯏꯗꯤ
ꯀꯅꯥꯅ ꯍꯥꯏꯕꯅꯦ
ꯍꯩ ꯈꯪꯉꯤꯍꯦ ꯍꯦꯛ ꯈꯪꯉꯛꯄꯗ ꯖꯤꯝꯗ ꯑꯩꯉꯣꯟꯗ ꯉꯥꯡꯉꯤꯍ
ꯈꯠꯅꯕ ꯅꯠꯇꯦꯗ
ꯌꯥꯔꯦꯗ ꯌꯥꯔꯦꯗ ꯎꯝ ꯌꯥꯔꯦ ꯌꯥꯔꯦ ꯃꯦꯘꯗ ꯍꯥꯏꯌꯦ ꯑꯃꯣꯟꯁꯨ ꯍꯥꯏꯌꯦ ꯂꯣꯏꯅ ꯍꯥꯏ ꯈꯅꯒꯦ ꯇꯧꯔꯛꯇꯨꯅ ꯑꯅꯤ ꯋꯥ ꯈꯤꯇꯪ ꯀꯩꯅꯣ
ꯑꯗꯨꯅꯦ ꯂꯦꯟꯗꯣ ꯉꯥꯎꯔ ꯑꯗꯨꯒ ꯋꯥꯗꯣ ꯐꯖꯅ ꯉꯥꯡꯗꯕ ꯑꯗꯨꯒꯤꯅꯤꯗ
ꯀꯩ ꯏꯁ ꯃꯣꯏ ꯀꯩ ꯉꯥꯡꯒ꯭ꯔꯤ ꯀꯩ ꯉꯥꯎꯕ ꯀꯩ ꯌꯥꯝꯅ ꯇꯧ ꯑꯗꯨ ꯅꯨ ꯃꯤꯠꯇꯣ
ꯑꯁ ꯁ ꯑꯦ ꯑꯩꯈꯣꯏ ꯆꯠꯂꯒ ꯕꯤꯌꯔꯗꯣ ꯀꯦꯟ ꯊꯥꯔꯇꯤ ꯐꯣꯔꯇꯤ ꯑꯣꯏꯔꯅꯤ
ꯍꯦ ꯑꯣꯏꯗꯤ ꯕꯤꯌꯥꯔꯕꯨ ꯀꯌꯥꯃꯨꯛ ꯉꯥꯎꯕ
ꯌꯥꯅꯤ ꯌꯥꯈ꯭ꯔꯦ ꯍꯦ ꯑꯗꯨ ꯅꯨꯃꯤꯠꯇꯗꯤ
ꯆꯪꯅꯤ ꯆꯪꯉꯦ ꯄꯨꯛꯇꯣ ꯆꯥꯎꯊꯣꯔꯛꯄꯒꯣ ꯊꯗ ꯌꯥꯗꯕꯗꯣ ꯀꯩꯒꯨꯝꯕ ꯅꯠꯇ ꯍꯩꯍꯥ
ꯀꯔꯤ ꯇꯧꯔ ꯂꯩꯅꯤ ꯍꯧꯖꯤꯛ
ꯍꯥꯡꯗꯅꯤ ꯀꯩ ꯇꯧꯖ
ꯎꯝ
ꯀꯔꯤ ꯑꯃꯨꯛ ꯇꯧꯁꯤꯔꯥ ꯀꯣꯜ ꯇꯧꯔꯉꯁꯨ ꯃꯤ ꯅꯩꯇꯦ
ꯁꯀꯨꯜ ꯆꯈꯤꯕ꯭ꯔꯣ
ꯁꯝꯃꯔ ꯕ꯭ꯔꯦꯛ ꯊꯥꯏꯗ ꯍꯟꯗꯛ ꯍꯞꯇꯥꯁꯦ ꯑꯗꯨꯒꯤ ꯅꯤꯅꯦ ꯃꯥꯅ ꯀꯧꯏꯍꯦ ꯑꯦ ꯑꯦ ꯌꯥꯗ ꯏꯗꯨꯗ
ꯖꯤꯔꯤꯕꯥꯝꯅ ꯀꯣꯏꯔꯨꯒꯦ ꯑꯩ
ꯀꯦꯟꯗꯜꯂꯤꯅꯦ
ꯌꯥꯔꯦ ꯇꯧꯔꯅꯨ ꯑꯩ ꯀꯔꯤ ꯂꯩꯔꯤꯉꯩꯗ
ꯑ ꯁꯤ ꯅꯪ ꯂꯩꯔꯤꯉꯩ ꯆꯥꯍꯧꯗꯣꯏꯁꯦ ꯑꯗꯨꯒꯤ ꯃꯃꯥꯟꯕꯤꯗꯤ ꯌꯥꯝ ꯂꯩꯗ ꯃꯥꯜꯂꯦ ꯍꯣꯏ ꯂꯣꯟꯗꯗꯤ ꯑꯦ ꯍꯞꯇꯥ ꯌꯥꯝ ꯆꯠꯂꯒ ꯑꯅꯛ ꯆꯕꯤ ꯂꯣꯟꯒ ꯊꯝꯃꯗꯤ ꯂꯣꯏꯔꯦ
ꯀꯩ ꯄꯣ ꯆꯩ ꯊꯝꯅ
ꯑꯥ
ꯑꯗꯨ ꯊꯥꯔꯛꯑꯣꯍꯦ ꯖꯤꯔꯤ ꯒꯤꯗꯣ
ꯎ ꯇꯞ ꯇꯞꯅ ꯎꯝ ꯈꯠꯅꯁꯤ ꯃꯤ ꯃꯤ ꯇꯥꯅꯤ ꯃꯤ ꯇꯥꯅꯤ ꯑꯩ ꯐꯖꯕ ꯑꯃ ꯄꯤꯕꯤꯒꯦꯅꯦ ꯅꯪꯅꯁꯨ ꯑꯃꯨ ꯁꯤꯜꯂꯛ ꯑꯣꯅꯦ ꯅꯪꯁꯨ ꯌꯥꯗꯦꯗ ꯅꯍꯥꯟꯗꯤ ꯑꯃ ꯑꯃ ꯁꯤꯟꯕꯤꯒꯦ ꯁꯤꯟꯕꯤꯒꯦ ꯁꯤꯟꯕꯤꯒꯦ ꯌꯧꯔ ꯀꯥꯟꯗꯗꯤ
ꯗ
ꯌꯧꯔꯛꯀꯥꯟꯗꯗꯤ ꯑꯣꯏꯗꯕ
ꯌꯥꯗꯕꯒꯤꯅꯤꯅꯦꯍꯦ
ꯑꯣꯏꯊꯣꯛ ꯇꯦꯗꯥ ꯅꯒꯤ ꯋꯥꯁꯨ ꯇꯥꯕ ꯌꯥꯗꯦꯗ
ꯃꯇꯝꯅ ꯄꯣꯔꯛꯀꯅꯤꯗ
ꯁꯤ ꯑ ꯃꯇꯝꯅ ꯄꯣꯔꯛꯀꯅꯤ ꯀꯥꯏꯅꯥ
ꯉꯥꯏꯕꯥꯇꯥ ꯀꯜꯂꯣ ꯉꯥꯏꯕꯥꯇꯥ ꯀꯥꯜꯂꯣ
ꯉꯥꯏꯕꯗꯤ ꯉꯥꯏꯔꯤꯅꯤꯅꯦ